ꯑꯗꯣ
ꯇꯨꯡꯃꯒꯣ
ꯎꯝ ꯇꯨꯝꯗ꯭ꯔꯔꯤꯗ
ꯎꯝ
ꯁꯤ ꯀ꯭ꯔꯒꯇꯤꯡꯒꯂꯦ
ꯍꯤꯉꯤꯀꯨ
ꯍꯧꯖꯤꯛꯇꯤ ꯉꯜꯂꯤꯌꯦ ꯑꯩꯈꯣꯏꯗꯤ
ꯑꯩ ꯋꯥꯔꯤ ꯑꯃ ꯂꯤꯕꯤꯒꯦꯀꯣ
ꯂꯤꯕꯤꯌꯣ ꯂꯤꯕꯤꯌꯣ ꯇꯥꯖꯒꯦ
ꯊꯥꯏꯅꯒꯤ ꯊꯥꯏꯅꯒꯤ ꯋꯥꯔꯤꯅꯤꯗ ꯍꯅꯨꯕꯤꯒ ꯌꯣꯟꯒ ꯄꯥꯟ ꯊꯥꯕꯒꯤꯗꯣ
ꯀꯔꯤ
ꯍꯅꯨꯕꯤꯒ ꯍꯅꯨꯕꯒ ꯌꯣꯡꯁꯤꯡꯒ ꯄꯥꯟ ꯊꯥꯕꯒꯤꯗꯣ
ꯑꯥ
ꯈꯪꯉꯦꯗꯅ
ꯈꯪꯉꯤ ꯈꯪꯗꯦ ꯈꯪꯗꯦ
ꯑꯗꯨꯗꯣ ꯅꯆꯦ ꯑꯃꯨꯛ ꯎ ꯉꯧꯍꯧꯅ ꯅꯤꯡꯁꯪ-ꯅꯤꯡ ꯐꯟ ꯍꯟꯒꯦ ꯍꯥꯏꯕꯅꯤꯗ
ꯎꯝ ꯅꯤꯡꯁꯤꯡꯍꯟꯕꯤꯌꯨ ꯅꯤꯡꯁꯤꯡꯍꯟꯕꯤꯌꯨ
ꯅꯣꯡꯃꯁꯦ ꯍꯅꯨꯕꯤꯒ ꯍꯟꯅꯧꯕꯒ ꯄꯥꯟ ꯊꯥꯅꯕ ꯂꯧ ꯆꯠꯂꯤ ꯍꯥꯏꯌꯦ ꯄꯥꯟꯗꯨ ꯄꯨꯔꯒ
ꯎꯝ
ꯑꯗꯨꯒ ꯏꯌꯣꯡ ꯃꯌꯥꯝꯁꯦ ꯂꯥꯛꯑꯦ ꯍꯥꯏꯌꯦ ꯃꯣꯏ ꯍꯅꯨꯕꯤꯒ ꯍꯟꯅꯨꯕꯒ ꯄꯥꯟ ꯊꯥꯒ ꯇꯧꯔꯝꯕꯗ ꯌꯣꯡꯁꯤꯂꯛꯑꯒ ꯏꯄꯨ ꯑꯕꯣ ꯄꯥꯟꯗꯤ ꯁꯨꯃꯥꯏꯅ ꯊꯥꯒꯗꯕ ꯅꯠꯇꯦ ꯄꯥꯟꯗꯤ ꯎꯝ ꯐꯨꯠꯂꯒ ꯀꯣ ꯃꯨꯜ ꯍꯥꯜꯂꯒ ꯃꯨꯟ ꯍꯥꯜꯂꯒ ꯊꯥꯒꯗꯕꯅꯤ ꯍꯩꯌꯦ ꯍꯥꯏꯩꯌꯦ ꯌꯦꯣꯡꯁꯤꯟꯗꯨꯅ
ꯑꯗꯣ ꯏꯌꯣꯡꯁꯤꯡꯗꯤ ꯋꯥ ꯉꯥꯡꯕ ꯍꯩꯕ꯭ꯔꯅꯦ
ꯈꯪꯗ‌ꯦꯗ ꯃꯣꯏ ꯋꯥꯔꯤꯒꯤ ꯋꯥꯅꯤꯗꯀꯣ
ꯑꯦꯗꯤ ꯊꯖꯦꯗꯗ
ꯑꯗꯨꯃꯥꯏꯅ ꯇꯧꯒꯗꯕꯅꯤ ꯍꯩ ꯍꯥꯏꯌꯦ ꯑꯗꯨꯅ ꯍꯅꯨꯕꯤꯒ ꯍꯅꯨꯕꯒꯗꯣ ꯍꯣꯏ ꯍꯣꯏ ꯐꯔꯦ ꯑꯗꯨꯗꯤ ꯏꯁꯨꯁ ꯍꯌꯦꯡ ꯑꯌꯨꯝꯅ ꯑꯃꯨꯛ ꯐꯨꯠꯂꯒ ꯑꯃꯨꯛ ꯎꯝ ꯊꯥꯅꯕ ꯂꯥꯛꯑꯒꯦ ꯍꯥꯏꯅ ꯍꯅꯨꯕꯤꯒ ꯍꯅꯨꯕꯒ ꯑꯗꯨꯣ ꯃꯌꯨꯝꯗ ꯍꯜꯂꯦ ꯍꯥꯏꯌꯦ
ꯎꯝ
ꯍꯜꯂꯒ ꯍꯅꯨꯕꯤꯒ ꯍꯟꯅꯨꯕꯗꯣ ꯁꯤꯡꯕꯅꯤꯅꯀꯣ ꯄꯥꯟꯗꯣ ꯐꯣꯠꯇꯕꯤꯗ ꯑꯃꯨꯛ ꯊꯥꯅꯤꯡꯉꯥꯏ ꯂꯥꯛꯑꯦ ꯍꯥꯏꯌꯦ ꯎꯝ ꯑꯌꯨꯛ ꯉꯟ ꯇꯥꯕꯌꯣꯡꯁꯤꯡꯟ ꯊꯣꯛꯂꯛꯇ꯭ꯔꯤꯉꯩꯗ ꯂꯥꯛꯑꯒ ꯊꯥꯔꯦ ꯍꯥꯏꯌꯦ ꯊꯥꯕ ꯂꯣꯏꯁꯤꯜꯂꯦ ꯂꯣꯏꯁꯤꯜꯂꯒ ꯃꯕꯥꯅꯤꯗꯤ ꯉꯟꯇꯥꯅ ꯍꯟꯈꯒ꯭ꯔꯦ ꯍꯥꯏꯌꯦ ꯑꯗꯨꯒ ꯌꯣꯡꯁꯤꯡꯁꯦ ꯍꯔꯥꯎꯅ ꯆꯦꯜꯂꯛꯏꯦ ꯍꯥꯏꯌꯦ ꯑꯁ ꯃꯁꯤ ꯍꯅꯨꯕꯤꯒ ꯍꯅꯨꯕꯁꯦ ꯄꯪꯈ꯭ꯔꯦꯗ ꯑꯩꯈꫭꯏꯅ ꯎꯝ ꯄꯥꯟꯗꯣ ꯂꯧꯔꯒ ꯎ ꯊꯥꯎ ꯍꯥꯏꯕꯒꯤ ꯑꯃꯨꯛ ꯊꯥꯕ ꯂꯣꯏꯔꯒ ꯑꯃꯨꯛ ꯍꯟꯈ꯭ꯔꯦꯅꯦ ꯃꯣꯏꯁꯦ ꯍꯔꯥꯎꯗꯅ ꯊꯥꯕ ꯃꯐꯝꯗ ꯂꯥꯛꯑꯒ ꯃꯣꯏꯁꯦ ꯊꯥꯔꯤꯕꯗꯣ ꯂꯣꯏ ꯐꯨꯇꯣꯛꯑꯒ ꯑꯃꯨꯛ ꯆꯥꯔꯦ ꯍꯥꯏꯌꯦ ꯆꯥꯔꯒ ꯃꯣꯏꯁꯦ ꯃꯣꯏꯒꯤ ꯃꯈꯅꯥꯎꯁꯤꯡꯁꯦ ꯂꯣꯏꯅꯅ ꯍꯥꯒꯖꯗꯅ ꯃꯁꯥ ꯃꯁꯥꯒꯤ ꯂꯩꯐꯝꯗ ꯍꯟꯈ꯭ꯔꯦ ꯍꯥꯏꯌꯦ ꯁꯤꯅꯤꯗ ꯆꯨꯝꯕ꯭ꯔꯥ ꯂꯥꯟꯕ꯭ꯔꯥꯇ ꯅꯆꯦꯁꯨ ꯀꯨꯏꯃꯟꯗꯅ ꯀꯥꯎꯈ꯭ꯔꯦ ꯅꯤꯡꯁꯪ ꯅꯤꯡꯁꯪꯕꯗꯣ ꯊꯣꯛ ꯊꯣꯛ ꯉꯥꯡꯕꯅꯤꯅ
ꯆꯤꯆꯦꯒꯤ ꯆꯦꯆꯦꯒꯤ ꯋꯥꯔꯤꯁꯤꯗꯤ ꯌꫭꯡ ꯌꫭꯡꯁꯤꯡꯁꯦ ꯋꯥ ꯉꯥꯡ ꯍꯩꯅꯦ
ꯍꯣꯏꯅꯦ ꯑꯩꯈꯣꯏꯒꯤ ꯌꯣꯡꯗꯤ ꯍꯩꯕꯅꯤ
ꯑ ꯊꯥꯏꯅꯒꯤ ꯌꯧꯗꯒꯤ ꯋꯥ ꯉꯥꯡ ꯍꯩꯕ ꯃꯥꯜꯂꯤꯅꯦ
ꯑꯩꯈꫭꯏꯒꯤ ꯌꯣꯡꯁꯤ ꯍꯩꯕꯅꯤꯍꯦ
ꯋꯥꯔꯤ ꯑꯇꯣꯞꯄꯗꯤ
ꯋꯥꯔꯤ ꯑꯇꯣꯞꯄꯁꯨ ꯂꯩ
ꯂꯤꯕꯤꯌꯨꯅꯦ ꯅꯅꯥꯎ ꯑꯩꯉꫭꯟꯗ ꯑ
ꯄꯨꯈ꯭ꯔꯤ ꯑꯃꯗ
ꯑ
ꯊꯝꯕꯥꯜ ꯍꯥꯏꯔꯁꯤꯅꯦ ꯊꯝꯕꯥꯜ ꯌꯥꯝ ꯐꯖꯕ ꯑꯉꯧꯕꯀꯣ ꯁꯥꯠꯂꯦ ꯍꯥꯏꯌꯦ ꯄꯨꯈ꯭ꯔꯤ ꯃꯌꯥꯏꯗꯨꯅ ꯑꯗꯨ ꯄꯨꯈ꯭ꯔꯤꯗꯨꯗ ꯂꯤꯟꯁꯨ ꯂꯩꯌꯦ ꯇꯤꯡꯈꯪꯁꯨ ꯂꯩꯑ ꯑꯗꯨ ꯍꯦꯛꯀꯗꯕꯀꯣ ꯏꯁꯤꯡꯁꯨ ꯂꯩꯌꯦ ꯄꯨꯈ꯭ꯔꯤꯗꯨꯗ ꯑꯗꯨ ꯍꯦꯛꯄꯗꯣ ꯏꯁꯤꯡꯗꯣ ꯂꯦꯡꯍꯟ ꯂꯦꯡꯍꯟꯗꯕꯤꯗ ꯍꯦꯛꯑꯣ ꯍꯥꯏꯕ ꯑꯗꯨꯅ ꯀꯃꯥꯏꯅ ꯍꯦꯛꯀꯗ꯭ꯔꯥ ꯍꯥꯏꯕ ꯑꯗꯨ ꯅꯪ ꯈꯨꯝꯂꯛꯎꯅꯦ ꯏꯁꯤꯡꯗꯣ ꯂꯦꯡꯍꯟꯗꯕꯤ
ꯀꯣꯏꯁꯟꯂ
ꯀꯣꯏꯁꯟꯂ ꯑꯗꯨꯝ ꯀꯣꯏꯁꯟꯅꯤ ꯍꯥꯏꯕ ꯇꯥꯔꯦꯅꯦ ꯋꯥꯍꯪ ꯍꯥꯏꯕ ꯇꯥꯔꯦ
ꯑꯦ ꯏꯁꯤꯡ ꯂꯦꯡꯍꯟꯗꯕꯤꯗ
ꯏꯁꯤꯡ ꯂꯦꯡꯍꯟꯗꯕꯤꯗ ꯇꯤꯟꯈꯪꯁꯨ ꯂꯩꯕ ꯂꯩꯗꯨꯒꯤ ꯀꯣꯏꯕꯗꯀꯣ ꯂꯤꯟꯁꯨ ꯁꯨ ꯌꯥꯝ ꯂꯩꯑ ꯇꯤꯡꯈꯪꯁꯨ ꯌꯥꯝ ꯂꯩꯑ
ꯑꯗꯨ ꯍꯦꯛꯇꯣꯏꯕ
ꯍꯦꯛꯇꯣꯏꯕ ꯏꯁꯤꯡꯁꯨ ꯂꯦꯡꯍꯟꯒꯅꯨ ꯍꯥꯏꯕ ꯑꯗꯨ ꯀꯃꯥꯏꯅ ꯍꯦꯛꯇꯣꯏꯅꯣꯕ
ꯃꯊꯛꯇꯒꯤ ꯄꯥꯏ ꯃꯊꯛꯇꯒꯤ ꯄꯦꯛ ꯈꯜꯒ ꯍꯅꯤ
ꯈꯪꯗ꯭ꯔꯦ
ꯀꯟꯔꯤꯗ
ꯑꯗꯨꯗꯨꯅꯤꯅꯦ ꯑꯩꯁꯨ ꯈꯪꯗꯗꯅꯦ ꯍꯪꯉꯤꯅꯦ ꯂꯩ ꯃꯤꯁꯤꯡ
ꯁꯤꯆꯦ ꯑꯩ ꯈꯪꯗ꯭ꯔꯗꯤ ꯑꯩ ꯍꯥꯏꯕꯗ ꯆꯨꯝꯂꯛꯃꯅꯤ
ꯑꯗꯨ ꯑꯩꯁꯨ ꯑꯗꯨ ꯈꯟꯕꯀꯣ ꯃꯊꯛꯇꯒꯤ ꯁꯋꯥꯏꯗꯩꯩ ꯍꯦꯛꯁꯤꯔꯅ
ꯑꯩ ꯑꯩ ꯑꯩ ꯑꯣꯏꯔꯝꯝꯕꯅꯦ ꯃꯊꯪꯗ ꯄꯥꯏꯔꯒ ꯍꯦꯛꯈ꯭ꯔꯅꯦ
ꯑꯗꯨꯅꯦ ꯃꯣꯏ ꯃꯊꯛꯇ ꯎꯝ ꯇꯣꯡꯉꯒ ꯄꯥꯏꯕꯤꯗꯣ ꯂꯩꯌꯦꯗꯅ
ꯎꯝ
ꯑꯗꯨ ꯄꯥꯏꯔꯒ ꯂꯧꯁꯤꯔꯅ ꯑꯩꯁꯨ ꯈꯟꯕ ꯅꯣꯏ ꯍꯩꯔꯝꯒꯗ꯭ꯔꯒ ꯅꯪꯁꯨ ꯍꯩ ꯑꯁ ꯑꯩꯒ ꯆꯞ ꯃꯥꯟꯅ ꯂꯩꯔꯝꯃꯤ
ꯃꯊꯛꯇ ꯄꯥꯏꯔꯒ ꯂꯧꯈ꯭ꯔꯅꯤ ꯑꯗꯨꯗꯤꯀꯣ
ꯇꯤꯁꯇꯔꯗꯤ ꯇꯤꯇꯔꯗꯤ ꯆꯥꯛ ꯆꯥꯔꯕꯣ
ꯑꯩꯆꯦ ꯆꯥꯔꯦ ꯍꯧꯖꯤꯛꯅ
ꯀꯔꯤ ꯀꯔꯤ ꯃꯊꯦꯜ ꯑꯣꯏꯅ ꯇꯧꯔꯒꯦ ꯉꯁꯤꯗꯤ
ꯉꯁꯤꯁꯦ ꯊꯥꯡꯖꯤꯡꯒ ꯄꯥꯟꯕꯗꯨ ꯏꯔꯣꯜꯂꯦ ꯑꯗꯨꯒ ꯉꯥ ꯑꯇꯥꯎꯕ ꯑꯃ
ꯎꯝ
ꯉꯥꯗꯨꯁꯨ ꯑꯍꯥꯎꯕ ꯉꯥꯅꯤꯀꯣ ꯃꯃꯜꯒ ꯇꯥꯡꯈ꯭ꯔꯖꯥꯠꯅꯤ
ꯑꯁ ꯌꯥꯝ ꯇꯥꯡꯕꯖꯥꯠꯅꯤꯅꯦ
ꯌꯥꯝ ꯇꯥꯡꯉꯤ ꯃꯤꯅ ꯆꯥꯒꯦꯒ ꯂꯩꯕ ꯉꯝꯖ ꯄꯣꯟꯇꯦꯗ ꯁꯨꯝ ꯑꯩꯈꯣꯏꯅ ꯈꯔ ꯄꯥꯏꯕꯒꯤ ꯂꯩꯖꯕ ꯋꯥꯅꯦꯕ
ꯊꯥꯡꯖꯤꯟꯒ ꯄꯥꯟ ꯏꯔꯣꯟꯝꯕꯗꯤ ꯆꯥꯅꯤꯡꯉꯦ ꯑꯩꯁꯨ
ꯊꯥꯡꯖꯤꯡꯒ ꯄꯥꯟ ꯏꯔꯣꯟꯕꯗ ꯉꯥ ꯑꯇꯥꯎꯕ ꯃꯇꯨꯝ ꯑꯃ ꯍꯥꯞꯄꯗ ꯏꯃꯩ ꯂꯣꯏꯔꯤ ꯍꯦ
ꯑꯗꯨꯅꯤ
ꯆꯥꯛꯈ ꯆꯥꯡꯗꯣ
ꯑꯩꯁꯨ
ꯅꯣꯏꯁꯨ ꯅꯣꯡꯃ ꯅꯣꯏꯁꯨ ꯅꯣꯡꯃ ꯌꯦꯡꯉꯨꯀ ꯍꯥꯎꯒꯅꯤꯍ
ꯎꯝ ꯇꯧꯒꯦ ꯑꯩꯁꯨ
ꯇꯦꯡꯀꯣꯠ ꯇꯦꯡꯀꯣꯠꯀ ꯃꯐꯝ ꯃꯔꯥꯡ ꯈꯪꯗꯕꯅꯦ ꯍꯥꯎꯃꯟꯗꯅ
ꯂꯩꯒꯁꯦ ꯃꯅꯨꯡꯗ ꯆꯪꯒꯦ ꯇꯧꯕ꯭ꯔꯥ
ꯎꯝ ꯌꯣꯠꯁꯟꯒꯦ ꯇꯧꯋꯦ ꯊꯥꯡꯖꯤꯡ ꯎꯝ ꯄꯥꯟꯗꯨꯅ ꯈꯔ ꯅꯥꯟꯕꯅꯦ ꯑꯗꯒꯤꯗꯤ ꯉꯥꯗꯣ ꯃꯆꯦꯠ ꯍꯦꯛ ꯎꯝ ꯌꯥꯎꯁꯜꯂꯣ ꯂꯩ ꯆꯪꯒꯅꯤꯅ ꯍꯣꯠꯅꯕꯗ ꯑꯋꯥꯕ ꯑꯃꯅꯤꯍꯦ
ꯌꯥꯝ ꯍꯥꯎꯔꯝꯃꯅꯤꯅꯦ ꯑꯗꯨꯗꯤ
ꯍꯥꯎꯔꯤꯦ ꯑꯩ ꯁꯨꯃꯥꯏꯅ ꯎꯝ ꯋꯥꯔꯤ ꯇꯥꯕ ꯐꯥꯎ ꯍꯥꯎꯔꯝꯗꯧ ꯃꯥꯟꯕꯗꯣ ꯁꯦꯡꯕꯗ ꯆꯥꯕꯗꯗꯤ ꯀꯌꯥꯝ ꯍꯥꯎꯔꯝꯒꯅꯤ ꯈꯜꯂꯨꯅꯦ ꯅꯣꯏꯁꯨ
ꯑꯖꯣ ꯊꯅꯤ ꯍꯥꯏꯁꯨ ꯃꯤ ꯍꯥꯏꯅꯔꯤꯁꯦ ꯄꯥꯟ ꯏꯔꯣꯟꯕꯒ ꯄꯥꯟꯒ ꯑꯁꯤ ꯊꯥ ꯏꯔꯣꯟꯁꯦ ꯌꯥꯝ ꯍꯥꯎꯋꯦ ꯍꯥꯏꯔꯤꯅꯤ
ꯎꯝ ꯍꯥꯎꯕꯅꯤ ꯈꯨꯍꯥꯎ ꯑꯃꯅꯤ
ꯑꯩꯁꯨ ꯅꯣꯡꯃ ꯇ꯭ꯔꯥꯏ ꯇꯧꯒꯦ
ꯉꯥꯗꯒꯤ ꯀꯔꯤꯗꯒꯤꯀꯣ ꯑꯗꯨ ꯁꯔꯨꯛ ꯍꯧꯗꯤ ꯏꯄꯥꯟ ꯏꯔꯣꯟꯕꯗꯨ ꯄꯍꯥꯎ ꯑꯃꯅꯤꯍ
ꯄꯩꯁꯥꯁꯨ ꯁꯦꯞ ꯇꯧꯋꯦ ꯅꯠꯇ꯭ꯔꯥ
ꯎꯝ ꯍꯣꯏ ꯍꯛꯆꯥꯡꯁꯨ ꯁꯣꯛꯍꯟꯗ꯭ꯔꯦ ꯅꯠꯇ꯭ꯔꯣ ꯊꯥꯎꯁꯨ ꯌꯥꯎꯗ꯭ꯔꯕꯅꯤꯅ
ꯑꯗꯨ
ꯍꯛꯆꯥꯡꯒꯤꯁꯨ ꯀꯥꯟꯅꯍꯧꯕ ꯆꯤꯟꯒꯤꯁꯨ ꯍꯥꯎꯍꯧꯕ ꯎꯝ ꯑꯗꯨ ꯅꯣꯏꯔꯣꯝꯗ ꯄꯥꯟꯒ ꯊꯥꯗꯔꯣ
ꯌꯥꯝ ꯊꯥꯏꯌꯦ ꯑꯩꯈꯣꯏꯗꯤ
ꯅꯣꯏꯁꯨ ꯊꯥꯕ꯭ꯔꯣ
ꯊꯥꯕꯕꯨꯗꯤ ꯊꯥꯏ ꯑꯗꯣ ꯌꯦꯟꯖꯥꯡ ꯈꯛꯇꯪ ꯆꯥꯕꯀꯣ
ꯎꯝ
ꯌꯣꯟꯕ ꯇꯧꯗꯕ ꯑꯗꯨꯒꯤ ꯍꯌꯦꯡ ꯇꯧ ꯇꯧꯔꯒ ꯆꯥꯒꯦ ꯍꯌꯦꯡ
ꯌꯨꯝꯗ ꯊꯥꯕ ꯄꯥꯟꯁꯦ ꯍꯥꯎꯕꯅꯤꯅꯦ ꯑꯩꯈꯣꯏꯗꯤ ꯄꯨꯈ꯭ꯔꯤ ꯄꯥꯟꯗꯣ
ꯎꯝ
ꯑꯗꯨ ꯑꯣꯏꯅ ꯆꯥꯏꯌꯦ
ꯑꯗꯨꯅꯤ ꯅꯣꯡꯃ ꯀꯣꯏꯔꯛꯎ ꯄꯤꯖꯒꯦ
ꯍꯣꯏ ꯍꯣꯏ ꯀꯣꯏꯔꯛꯀꯦ
ꯑꯗꯨ
ꯄꯥꯟ ꯇꯧꯅꯤꯉꯥꯏ ꯑꯣꯏꯔꯛꯄ ꯖꯧꯃꯁ
ꯄꯥꯟ ꯈꯛꯇ ꯅꯠꯇꯦꯅꯦ ꯌꯨꯝꯗ ꯂꯩꯔꯤꯕ ꯃꯅꯥ ꯃꯁꯤꯡꯈꯩꯁꯦ ꯂꯣꯏ ꯄꯤꯊꯣꯛꯀꯦꯅꯦ ꯆꯦꯅꯕꯨ ꯂꯥꯛꯀꯦ ꯍꯥꯏꯔꯗꯤ
ꯏꯅꯥꯎ ꯏꯕꯨꯡꯉꯣꯁꯦ ꯂꯤꯛꯇꯕ ꯃꯥꯜꯂꯤꯅꯦ ꯋꯥꯉꯥꯡꯁꯦ ꯆꯤꯟꯕꯥꯍꯥꯟꯗ ꯈ ꯇꯪ ꯔꯥꯏꯗꯤ ꯈꯪꯗꯤꯀꯣ
ꯑꯁ ꯑꯩꯗꯤ ꯂꯤꯛꯇꯦꯗ ꯂꯤꯛꯄꯁꯦ ꯍꯩꯅꯗꯦ ꯑꯩꯗꯤ
ꯎꯝ
ꯆꯦꯆꯦ ꯍꯌꯦꯡꯗꯤ ꯁꯟꯗꯦꯅꯤ ꯀꯥꯏ ꯆꯠꯇꯣꯏꯅꯣ
ꯍꯌꯦꯡ ꯑꯌꯨꯛꯁꯦ ꯃꯣꯏꯒꯤ ꯂꯥꯏꯁꯪꯗ ꯆꯠꯂꯅꯤꯌꯦ
ꯎꯝ
ꯑꯗꯨ ꯂꯣꯏꯔꯗꯤ ꯃꯔꯨꯞꯁꯤꯡꯒ ꯁꯤꯡꯖꯨ ꯁꯦꯝꯃꯒ ꯆꯥꯕ ꯑꯗꯨꯃꯥꯏꯅ ꯇꯧꯕ ꯇꯥꯔꯦꯅꯦ ꯁꯦ ꯅꯣꯡꯃꯥꯏꯖꯤꯡꯅꯤꯅꯀꯣ
ꯎꯝ
ꯅꯪꯗꯤ ꯂꯥꯏꯁꯪ ꯆꯠꯂꯣꯏꯗ꯭ꯔꯣ ꯍꯌꯦꯡꯁꯦ
ꯑꯇ ꯑꯦꯕ꯭ꯔꯤ ꯁꯟꯗꯦ ꯈꯨꯗꯤꯡꯒꯤ ꯆꯠꯂꯦ ꯅꯣꯡꯃꯥꯏꯖꯤꯡ ꯈꯨꯗꯤꯡꯒꯤ ꯆꯠꯂꯦ ꯑꯩꯗꯤ ꯂꯦꯞꯄ ꯌꯥꯗꯦ ꯂꯦꯞꯄ ꯌꯥ
ꯅꯣꯏꯁꯦ ꯅꯣꯏꯒꯤ ꯂꯩꯁꯥꯡꯗꯣ ꯄꯨꯡ ꯀꯌꯥꯗ ꯍꯧꯒꯦ
ꯇꯔꯨꯛ ꯃꯈꯥꯏꯅ
ꯑꯩꯈꯣꯏꯗꯤ ꯆꯥꯛ ꯇꯣꯛꯑꯒ ꯇꯧꯋꯦ
ꯆꯁ ꯊꯣꯛꯑꯒ ꯄꯨꯡꯀꯤꯌꯥꯗ
ꯑꯩꯈꯣꯏꯒꯤ ꯄꯨꯡ ꯇꯔꯥ ꯑꯗꯨꯋꯥꯏꯗꯀꯣ ꯆꯥꯛ ꯆꯥ ꯇꯣꯛꯑꯒ ꯂꯣꯏꯅ
ꯐꯖꯅ ꯇꯨꯝ ꯌꯥꯔꯦ ꯑꯗꯨꯗꯤ
ꯎꯝ ꯄꯨꯡ ꯇꯔꯥꯗ ꯍꯧꯋꯦ ꯑꯌꯨꯛꯀꯤꯗꯣ ꯑꯗꯨꯒ ꯄꯨꯡ ꯇꯔꯥꯅꯤꯊꯣꯏ ꯑꯗꯨꯋꯥꯏꯗ ꯑꯃꯨꯛ ꯂꯣꯏꯕ
ꯑꯦ ꯐꯌꯦ ꯍꯦꯁ ꯆꯥꯛ ꯆꯥꯊꯣꯛꯑꯒ ꯇꯧꯕꯁꯦ ꯇꯨꯝꯅꯤꯡꯗ꯭ꯔꯣ
ꯍꯣꯏ ꯇꯨꯡꯕꯨꯗꯤ ꯇꯨꯝꯅꯤꯡꯉꯤ ꯑꯗꯨꯕꯨ ꯉꯟꯇꯥꯅ ꯍꯧꯒꯠꯅꯤꯡꯗꯕ ꯂꯤꯗꯤ ꯑꯃ ꯑꯃꯔꯣꯝꯗ ꯅꯨꯡꯉꯥꯏꯕꯀꯣ
ꯑꯩꯗꯤ ꯆꯥꯛꯒꯁꯦ ꯌꯥꯝ ꯆꯥꯔꯝꯃꯅꯤ ꯇꯨꯝꯅꯤꯡꯉꯅꯤꯕ
ꯇꯨꯝꯅꯤꯡꯕꯅꯦ ꯍꯣꯏ ꯃꯣꯏꯒꯤ ꯋꯥꯔꯤ ꯁꯥꯕꯗꯨꯒ ꯑꯃꯨꯛ ꯁꯥꯡꯉꯗꯤ ꯑꯩ ꯉꯥꯏꯕ ꯉꯝꯗꯕꯅꯤꯍꯦ ꯂꯣꯏꯁꯟꯕ ꯀꯥꯏꯁꯦ
ꯍꯟꯗꯛꯀꯥꯟꯁꯤꯗꯤ ꯋꯥꯔꯤ ꯌꯥꯝ ꯁꯥꯡꯅ ꯂꯤꯕꯁꯦ ꯀꯥꯟ ꯆꯠꯅꯗ꯭ꯔꯦꯗ
ꯍꯣꯏ ꯑꯗꯨꯃꯥꯏꯅꯗꯤ ꯍꯥꯏꯅꯔꯦ ꯈꯪꯗꯦꯗ ꯃꯤꯁꯤꯡꯁꯦ ꯂꯦꯞꯄꯨ ꯂꯦꯞꯍꯜꯂꯗꯤ ꯂꯣꯏꯕ ꯅꯥꯏꯗꯦꯅꯦ
ꯑꯗꯨꯅꯤ ꯌꯥꯝꯗꯕꯤꯗ ꯄꯨꯡꯈꯥꯏ ꯇ꯭ꯋꯦꯟꯇꯤ ꯃꯤꯅꯦꯠ ꯑꯗꯨ ꯆꯞ ꯆꯥꯔꯦꯅꯦ ꯍꯟꯗꯛꯀꯥꯟꯗꯤ
ꯅꯣꯏꯔꯣꯝꯗꯁꯨ ꯑꯗꯨꯒꯨꯝꯕ ꯂꯩꯕ꯭ꯔꯣꯗꯤ ꯐꯝꯊꯒꯅꯤ ꯈꯪꯗꯕ ꯃꯤ
ꯂꯩꯕ ꯖꯥꯠꯅꯤ ꯌꯥꯝ ꯂꯩꯕ ꯖꯥꯠꯅꯤ
ꯎꯝ ꯂꯩꯕꯅꯤꯗ ꯈꯨꯟ ꯍꯥꯏꯕꯁꯤꯗꯤ ꯂꯣꯏ ꯂꯩꯕꯅꯤꯗ ꯑꯃꯃꯝꯗꯤꯀꯣ
ꯈꯨꯟꯅꯥꯏꯕꯁꯤꯗꯤ ꯃꯤ ꯂꯣꯏ ꯖꯥꯠ ꯁꯨꯏꯍꯦ
ꯃꯤꯈꯔꯗꯤ ꯂꯦꯞꯄꯨ ꯂꯦꯞꯈꯠꯈ꯭ꯔꯕ ꯃꯥꯕꯨ ꯂꯦꯞꯄ ꯐꯪꯈ꯭ꯔꯕ ꯉꯥꯡꯕꯁꯦ ꯉꯥꯡꯕꯁꯦ ꯂꯣꯏꯕ ꯅꯥꯏꯗꯕꯅꯤꯅꯦ
ꯑꯗꯨꯅꯤ ꯁꯤꯡꯖꯨꯗꯤ ꯀꯩ ꯁꯤꯡꯖꯨ ꯆꯥꯗꯣꯏꯅꯣ
ꯌꯦꯡꯁꯦ ꯑꯪꯗ ꯀꯩ ꯁꯤꯡꯖꯨ ꯆꯥꯁꯤꯔꯥ ꯀꯣꯕꯤ ꯑꯣꯏꯅ ꯆꯥꯁꯤꯔꯥ ꯄꯦꯔꯨꯛ ꯑꯣꯏꯅ ꯆꯥꯁꯤꯔꯥ
ꯅꯨꯄꯤꯁꯤꯡꯁꯤꯗꯤ ꯁꯤꯡꯖꯨ ꯆꯥꯕ ꯊꯧꯅꯥ ꯌꯥꯝ ꯐꯩꯅꯤ